ꯍꯂꯣ
ꯅꯨꯡꯉꯥꯏꯔꯤꯕ꯭ꯔꯣ
ꯅꯨꯡꯉꯥꯏꯔꯤ ꯅꯨꯡꯉꯥꯏꯔꯤ ꯅꯪꯗꯤ ꯅꯨꯡꯉꯥꯏꯔꯤꯕꯣ
ꯅꯨꯡꯉꯥꯢꯔꯤꯌꯦ
ꯀꯩꯗꯧꯔꯤꯅꯣ ꯑꯥꯎ
ꯇꯨꯝꯃꯦ
ꯑꯩꯁꯨ ꯍꯧꯖꯤꯛꯇꯤ ꯐꯝꯃꯒ ꯂꯩꯔꯦ
ꯑ ꯆꯥꯛ ꯆꯥꯛꯇꯤ ꯆꯊꯣꯛꯑꯕꯣ
ꯆꯥꯛ ꯆꯥꯗ꯭ꯔꯤꯌꯦ
ꯍꯩ ꯍꯥ ꯀꯩ ꯌꯦꯟꯖꯥꯡ ꯊꯣꯡꯒꯦꯔꯣ
ꯉꯁꯤꯁꯦ ꯂꯐꯨ ꯃꯅꯥ ꯍꯥꯏꯕꯗꯣ ꯊꯣꯡꯉꯤꯅꯦ
ꯂꯐꯨꯅ ꯍꯥꯏꯅꯤ
ꯕꯅꯅꯥꯁꯇꯦꯝꯗꯣ
ꯑ
ꯑꯗꯨ ꯊꯣꯡꯉꯦ ꯅꯣꯏꯗꯤ
ꯑ
ꯅꯣꯏꯗꯤ ꯀꯩ ꯊꯣꯡꯒꯦ ꯊꯣꯡꯗ꯭ꯔꯤ
ꯉꯥꯏꯍꯥꯛ ꯂꯩꯔꯒ ꯊꯣꯡ ꯃꯤꯈꯜ ꯊꯦꯡꯉꯦ
ꯄꯨꯡ ꯀꯌꯥꯗ ꯊꯣꯡꯅꯤ
ꯉꯥꯛ ꯂꯩꯔ ꯊꯣꯡꯉꯅꯤ
ꯀꯩ ꯌꯦꯟꯖꯥꯡ ꯊꯣꯡꯉꯦ ꯅꯤꯡꯁꯤꯅꯦ
ꯈꯪꯗꯦꯅꯦ ꯀꯩ ꯌꯦꯟꯖꯥꯡ ꯊꯣꯡꯁꯤꯔꯥ ꯁꯣꯏꯕꯣꯠ ꯑꯣꯏꯅ ꯇꯧꯔꯁꯤꯔꯥ ꯈꯪꯗꯦ ꯉꯁꯤꯁꯦ
ꯎꯝ ꯅꯪ ꯊꯣꯡꯒꯦꯔꯥ
ꯎꯝ
ꯎ ꯑꯗꯣ ꯅꯪꯒꯤꯁꯦ ꯀꯌꯥꯗꯤ ꯂꯩꯔꯤꯒꯦ
ꯌꯥꯝ ꯂꯩꯔꯤꯗ
ꯀꯌꯥ
ꯑ ꯌꯥꯝꯃꯦ
ꯍꯥꯏꯌꯣꯅꯦ
ꯃꯁꯤꯡ ꯃꯁꯤꯡ ꯄꯥꯕ ꯉꯝꯗꯦ
ꯇꯔꯥꯃꯨꯛꯇꯤ ꯂꯩꯕ꯭ꯔꯥ
ꯏꯜꯂꯦꯍꯦ
ꯇꯥꯔꯣ ꯑꯣ ꯀꯣ
ꯍꯥꯥ
ꯇꯧꯔꯛꯑꯣꯕ ꯑꯩꯉꯣꯟꯗꯁꯨ
ꯇꯧꯔ ꯂꯣꯏꯔꯦ ꯀꯩꯅꯣ
ꯑꯩꯗꯤ ꯑꯁꯤꯅ ꯂꯣꯏꯔꯦ
ꯑꯥ
ꯑꯗꯨꯀꯤ ꯑꯩꯗꯣ ꯁꯛꯅꯤꯡꯕꯗꯣ ꯑꯩꯒꯤ ꯐꯣꯟ ꯑꯩ ꯉꯁꯥꯏꯗꯒꯤ ꯆꯥꯛ ꯌꯦꯟꯖꯥꯡ ꯊꯣꯡꯉꯒ ꯆꯠꯂꯒ ꯇꯣꯉ ꯐꯣꯟꯗꯣ ꯆꯥꯔꯖꯤꯡꯗꯣ ꯁ꯭ꯋꯤꯤꯁꯇꯣ ꯑꯣꯟ ꯇꯧꯔꯝꯃꯦ ꯑꯗꯣ ꯂꯨꯖ ꯀꯅꯦꯛꯁꯟ ꯂꯩꯕ ꯃꯥꯜꯂꯦ
ꯑꯥ
ꯆꯥꯛ ꯏꯁꯤꯡ ꯆꯪꯉꯝꯗꯕꯅꯤꯗ ꯑꯁ ꯑꯁ ꯄꯨꯡ ꯑꯅꯤ ꯃꯈꯥꯏ ꯆꯥꯔꯖꯤꯡ ꯇꯧꯔꯒ ꯀꯣ ꯑꯌꯥꯁ ꯈꯥꯎꯅꯤꯡꯕꯗꯣ ꯍꯥꯏꯔꯦꯅ
ꯑ ꯅꯅꯕ ꯌꯥꯗ꯭ꯔꯥ ꯑꯗꯨꯗꯤ
ꯊꯣꯛꯅꯤꯡꯕꯅꯦ ꯈꯪꯕ꯭ꯔ ꯑꯣꯟꯗꯤ ꯇꯧꯔꯝꯃꯦ ꯑꯗꯣ ꯂꯨꯖ ꯀꯅꯦꯛꯁꯟ ꯆꯠꯄ ꯃꯥꯜꯂꯦꯕ
ꯑ
ꯎ ꯄꯟꯕꯅ ꯑꯩꯅ ꯖꯦꯔꯣ ꯀꯨꯝꯗ꯭ꯔꯤꯐꯥꯎ ꯄꯥꯏꯒꯅꯤꯅ ꯄꯥꯏꯕ ꯗꯔꯀꯥ ꯇꯗꯦꯅ
ꯉꯔꯥꯡꯁꯨ ꯈꯪꯕ꯭ꯔꯥ ꯑꯩ ꯐꯣꯟ ꯆꯥꯔꯖ ꯇꯧꯔꯒ ꯏꯁꯩ ꯊꯥꯔꯒ ꯂꯩꯕꯅꯦꯕ ꯆꯩꯊꯔꯒ ꯑꯗꯨꯒ ꯃꯔꯛꯇ ꯑꯃꯨꯛꯀ ꯕꯣꯜ ꯌꯦꯡꯕ
ꯎꯝ
ꯑꯗꯨꯒ ꯃꯊꯟꯗ ꯁꯠ ꯗꯥꯎꯟ ꯆꯠꯈ꯭ꯔꯕ ꯑꯁ
ꯅꯪꯗꯤ ꯉꯔꯥꯡꯁꯦ ꯀꯅꯥꯗ ꯁꯞꯄꯣꯔꯠ ꯇꯧꯕꯅꯣ
ꯑꯩꯈꯣꯏꯗꯤ ꯑꯗꯨꯝ ꯇꯧꯕꯅꯤꯗ
ꯑꯦ
ꯑꯥ
ꯑꯥ ꯑꯦꯗꯨꯔꯥ
ꯑꯗꯨꯗꯣ ꯑꯩꯈꯣꯏꯗꯤ ꯑꯗꯨ ꯈꯛꯇꯅꯤꯅꯦ ꯑꯅꯤ ꯃꯛꯀꯥꯔꯦ ꯀꯃꯥꯏꯅ ꯇꯧꯔꯤꯅꯣ ꯈꯪꯗ꯭ꯔꯦ ꯍꯟꯗꯛꯁꯦ ꯑꯁ ꯍꯔꯥꯎꯅ ꯂꯣꯏꯔꯦ
ꯑꯩꯗꯤ ꯑꯦꯒ ꯑꯦꯁ ꯍꯥꯏꯗꯤ ꯑꯦꯁꯇ ꯁꯞꯄꯣꯔꯠ ꯇꯧꯒꯦ
ꯅꯪ ꯅꯍꯥꯟ ꯀꯩꯅꯣ ꯍꯥꯏꯕ ꯅꯠꯇ꯭ꯔꯣ ꯑꯥ ꯌꯦꯡꯗꯕ ꯅꯠꯇ꯭ꯔꯣ
ꯍꯥꯥ
ꯅꯪ ꯌꯦꯟꯗꯣ ꯍꯥꯏꯕ ꯅꯠꯇ꯭ꯔꯕ
ꯌꯦꯡꯗꯦ
ꯉꯥ ꯌꯦꯟ ꯌꯦꯟ
ꯌꯦꯟ
ꯑꯥ
ꯍꯩꯅꯨꯌꯦꯟ
ꯑꯗꯨꯗꯣ ꯍꯥꯏꯕ ꯅꯠꯇ꯭ꯔꯣ ꯍꯥꯏꯕꯅꯤ
ꯑꯩ ꯒꯤꯌꯥꯟꯇꯥꯗꯦꯗ ꯍꯥꯏꯕ
ꯅꯍꯥꯟ ꯁꯥꯟꯅꯕꯗꯗꯤ ꯌꯦꯟꯗꯣ ꯑꯣꯏꯅ ꯄꯥꯝꯃꯦ ꯍꯥꯏꯕ ꯅꯠꯇ꯭ꯔꯣ ꯍꯥꯏꯕꯅꯦ ꯅꯪ ꯅꯠꯇ꯭ꯔꯣ ꯑꯥ ꯑꯥ
ꯅꯠꯇꯦꯍꯦ ꯀꯅꯥꯅꯣ ꯋꯥꯏ ꯑꯣ
ꯎ
ꯑꯦꯁꯀꯤꯗ꯭ꯔ
ꯀꯩꯅꯣꯗꯣ ꯑꯁ ꯅꯪ ꯅꯪ ꯈꯪꯗꯦ ꯑꯩꯅ ꯍꯥꯏꯕꯁꯦ
ꯑꯁ ꯑꯩ ꯑꯣꯏꯔꯝꯃꯣꯏꯗ
ꯑꯗꯨꯗꯤ ꯀꯅꯥ ꯑꯣꯏꯕꯔꯀꯣ
ꯐꯪꯉꯦꯅꯦ ꯑꯩꯗꯤ ꯑꯁꯦꯡꯕꯗꯤ ꯏꯒꯦ ꯈꯔ ꯎꯝ ꯉꯁꯤ ꯄꯣꯕ ꯄꯥꯔꯇꯤꯗꯣ ꯑꯗꯨꯒꯤ ꯂꯩꯩꯅ ꯑꯗ ꯑꯃ
ꯎꯝ
ꯑꯗꯨꯗ ꯑꯩꯗꯤ ꯁꯞꯄꯣꯔꯠ ꯇꯧꯕꯅꯦ
ꯑꯗꯨ ꯌꯥꯗ꯭ꯔꯕ
ꯎꯝ ꯑꯩ ꯑꯣꯏꯔꯝꯃꯣꯏ ꯑꯗꯨ ꯅꯪꯅ ꯉꯔꯥꯡꯒꯤ ꯄꯣꯕ ꯁꯞꯄꯣꯔꯠ ꯇꯔꯗꯨꯀ ꯉꯔꯥꯡ ꯄꯣꯛꯄꯒ ꯑꯦꯁꯅꯍꯧꯕ ꯑꯗꯨꯗꯨꯅꯦꯕ ꯑꯩꯅ ꯁꯄꯣꯔꯠ ꯇꯧꯕꯗꯣ ꯅꯣꯏꯅ ꯅꯪꯅ ꯍꯧꯖꯤꯛ ꯁꯞꯄꯣꯔꯠ ꯇꯧꯕ ꯑꯦꯗꯣ ꯑꯁꯦꯡꯕꯗꯤ ꯑꯩ ꯄꯥꯝꯔꯝꯕꯅꯤꯀꯣ ꯍꯥꯟ ꯆꯥꯕ ꯍꯧꯕ ꯀꯥꯟꯗꯗꯤ ꯄꯥꯟꯔꯝ ꯌꯥꯝꯅ ꯄꯥꯝꯔꯝꯕꯅꯦꯕ ꯑꯗꯨꯕꯨ ꯑꯁ ꯃꯥꯒꯤ ꯐꯦꯟꯗꯣ ꯈꯪꯗꯦꯗ ꯌꯥꯝꯅ ꯇꯣꯛꯁꯤꯛ ꯇꯧꯋꯦꯗ
ꯑꯗꯨꯕꯨ ꯑꯣꯏꯔꯁꯨ ꯅꯪꯉꯣꯟꯗ ꯇꯧꯕ ꯅꯠꯇꯦꯗꯅ
ꯑꯁ ꯈꯪꯗꯦ ꯁꯇꯦꯇꯥꯁꯇꯣ ꯀꯣ ꯈꯪꯗꯦ ꯈꯪꯉꯦꯕ ꯈꯔꯗꯤ ꯑꯩ ꯏꯗ ꯁꯞꯄꯣꯔꯠ ꯇꯧꯋꯦ ꯍꯥꯏꯕꯗꯣ
ꯑ
ꯑꯗꯨꯗꯤ ꯑꯩꯗꯤ ꯀꯔꯤꯁꯨ ꯊꯥꯒꯠꯇꯦꯕ ꯏꯁꯇꯦꯇꯁ ꯁꯤꯒꯨꯝꯕꯁꯨ ꯑ ꯑꯗꯨ ꯗꯨꯀꯥꯟꯗ ꯍꯣꯏꯗ ꯑꯩꯉꯣꯟꯗ ꯄꯔꯁꯅꯦꯜꯂꯤꯗꯤ ꯅꯠꯇꯦ ꯑꯗꯨ ꯑꯣꯏꯔꯁꯨ ꯏꯒꯤ ꯁꯞꯄꯣꯔꯇ ꯇꯥꯏꯌꯦ ꯇꯥꯕ꯭ꯔꯥ
ꯅꯪ ꯈꯣꯟ ꯑꯃꯨꯛꯀ ꯇꯥꯗꯔ꯭ꯦꯅꯦ
ꯇꯥꯗꯦ
ꯑꯥ ꯇꯥꯔꯦ ꯇꯥꯔꯦ
ꯏꯒꯤ ꯁꯞꯄꯣꯔꯇꯔꯗꯣ
ꯑ
ꯑꯩꯅꯦ ꯍꯥꯏꯕꯁꯨ ꯈꯪꯉꯦꯕ ꯑꯩꯗꯤ ꯏꯁꯇꯦꯇꯁꯁꯦ ꯁꯤꯒꯨꯝꯕꯁꯦ ꯄꯥꯛ ꯊꯥꯒꯠꯇꯦꯕ ꯕꯣꯜꯒꯤ ꯃꯔꯝꯔꯥ ꯀꯩ ꯑꯣꯏꯒꯦꯔꯥ ꯑꯗꯨꯝ ꯊꯒꯠꯇꯦ ꯑꯗꯣ ꯈꯥꯡꯕꯒꯦ ꯍꯣꯏ ꯑꯩꯉꯣꯟꯗ ꯄꯥꯔꯁꯅꯦꯜꯂꯤꯗꯤ ꯑꯣꯏꯔꯝꯃꯣꯏ ꯑꯗꯨꯕꯨ ꯑꯩꯈꯣꯏꯒꯤ ꯑꯩ ꯑꯗꯨꯝ ꯁꯞꯄꯣꯔꯇꯔ ꯏꯒꯤ ꯁꯞꯄꯣꯔꯠ ꯇ꯭ꯔꯁꯤꯡꯗ ꯈꯪꯗꯦ ꯍꯥꯏꯗꯤ ꯊꯤꯕꯗꯣ ꯄꯤꯖꯤꯒꯤꯗꯤ ꯑꯩ ꯃꯥ ꯃꯥꯗꯗꯤ ꯄꯥꯝꯃꯦ ꯑꯦ ꯑꯗꯨꯗꯤ ꯑꯗꯨ ꯅꯨꯄꯥꯗꯨꯗꯤ ꯄꯥꯝꯃꯦ ꯑꯗꯨ ꯑꯣꯏꯔꯁꯨ ꯃꯥꯒꯤ ꯐꯦꯟꯁꯤꯡꯅ ꯑꯗꯨꯝ ꯇꯟꯍꯟꯕꯗꯣ ꯑꯗꯨꯝ ꯇꯧꯕ
ꯅꯨꯡꯉꯥꯏꯇꯦꯅꯦ
ꯍꯣꯏ ꯎꯝ ꯊꯃꯣꯏ ꯌꯥꯝ ꯀꯥꯏꯕꯅꯦ ꯄꯤ ꯇꯥꯅꯤꯡꯉꯥꯏ ꯇꯧꯔꯦ
ꯅꯠꯇꯦ ꯇꯥꯁꯅꯨ ꯀꯩꯅꯣ
ꯎꯝ ꯇꯥꯒꯗꯕꯅꯤ ꯇꯥꯒꯗꯕꯅꯤ ꯐꯥꯒꯤ ꯇꯧꯕꯅꯦꯗꯥ ꯇꯨꯝꯃꯨ ꯄꯥꯝꯗꯤ ꯄꯥꯝꯔꯝꯕꯅꯤ ꯑꯗꯨꯒꯨꯝ ꯃꯣꯏ ꯐꯦꯟꯁꯤꯡꯅ ꯄꯥꯝꯗ꯭ꯔꯦ ꯌꯥꯗ꯭ꯔꯦ
ꯀꯩ ꯏꯟꯖꯥꯡ ꯈꯣꯡꯁꯤ꯭ꯔꯕꯨ ꯏꯁ ꯑꯦ
ꯅꯪꯁꯦ ꯃꯄꯥꯟ ꯂꯝꯗꯅꯦꯀꯣ ꯂꯩꯕꯀꯣ
ꯍꯣꯏ ꯉꯁꯥꯏꯗꯣ ꯁꯧꯒꯔꯤꯒ ꯀꯩꯅꯣ ꯊꯣꯡꯉꯦꯕ
ꯁꯥꯕ꯭ꯔꯥ ꯅꯣꯏ ꯍꯥ
ꯁꯥꯗꯦ
ꯁꯥꯗꯦ
ꯑ ꯃꯄꯥꯟꯗꯥꯗꯤ ꯁꯥꯏ ꯃꯅꯨꯡꯗꯥꯗꯤ ꯁꯗꯦ
ꯑꯣ ꯐꯩꯅꯦ ꯈꯣꯢꯗꯤ ꯅꯣꯡꯗꯤ ꯇꯥꯏ ꯗꯨ ꯑꯣꯏꯔꯁꯨ ꯁꯨꯝꯃꯤꯠ ꯀꯧꯋꯦ
ꯑꯣ
ꯃꯊꯟꯗꯔꯥ ꯂꯩꯕꯥ ꯅꯪ
ꯎꯝ
ꯃꯊꯟꯗꯅꯦ ꯎꯝ ꯀꯤꯗ꯭ꯔꯣ
ꯀꯅꯕꯨ ꯀꯤꯗꯣꯏꯅꯣ
ꯑꯁ ꯚꯨꯠ ꯇꯝꯅꯅꯤꯀꯣ
ꯀꯅꯥꯕꯨ ꯀꯤꯔꯨꯔ
ꯥꯂꯥꯏ ꯇꯝꯅꯒꯅꯤ
ꯀꯥꯔꯤ ꯍꯥꯏꯕ
ꯚꯨꯠ ꯇꯝꯅꯅꯤꯕ ꯂꯥꯏ ꯇꯝꯅꯔꯛꯀꯅꯤꯕ
ꯑ ꯂꯥꯏ ꯇꯤꯟ ꯂꯩꯇꯦ ꯑꯗꯨꯒꯨꯝꯕꯗꯣ ꯑꯩꯈꯣꯏꯗꯗꯤ ꯆꯠꯅꯗꯦ ꯈꯪꯕ꯭ꯔꯥ
ꯌꯥꯔꯦ ꯁꯨꯃꯥꯏꯅ ꯍꯥꯏꯒꯅꯨꯀꯣ ꯂꯁꯇ ꯎꯝ
ꯏꯅꯦꯗꯤꯈꯣꯏ ꯑꯅꯤ
ꯅꯪꯉꯣꯟꯗ ꯇꯝꯕꯤ ꯇꯝꯅꯔꯛꯈ꯭ꯔꯕ
ꯊꯃꯦ
ꯇꯝꯅꯗꯦ ꯍꯥꯏꯅ
ꯌꯥꯌꯥ ꯁꯨꯔꯨꯔꯦꯅ ꯅꯪꯉꯣꯟꯗ ꯇꯧꯔꯤꯁꯦ
ꯅꯪꯥ
ꯅꯠꯇꯦ ꯑꯪꯅꯗ ꯍꯥꯏꯕ ꯑꯗꯨ
ꯑꯣ ꯇꯝꯅꯕꯨꯗꯨꯔꯥ ꯍꯥ ꯅꯅꯥꯦꯗꯏꯉꯣꯟꯗ
ꯇꯧꯉ ꯂꯩ ꯀ ꯊꯇꯤꯅ ꯇꯧꯔꯝꯕ ꯃꯥꯜꯂꯦ ꯌꯥꯝ ꯀꯤꯔꯕ ꯃꯥꯜꯂꯦ ꯅꯪꯁꯦ
ꯃꯆꯦꯗ ꯇꯝꯅꯗꯦ ꯑꯩꯉꯣꯟꯗꯅꯦ ꯇꯝꯅꯕꯗꯤ ꯂꯩꯇ꯭ꯔꯤ ꯇꯥꯏ ꯑꯗꯣ ꯑꯩꯁꯦ ꯑꯁꯤꯒꯨꯝꯕꯁꯦ ꯌꯥꯝ ꯄꯥꯝꯕ ꯍꯧꯔꯒꯁꯦ
ꯃꯥꯁꯦꯦ
ꯎꯝ ꯌꯥꯔꯦ ꯑꯩꯈꯣꯏꯒꯤ ꯐꯤꯤꯂꯝꯒꯨꯝꯕ ꯃꯤ ꯅꯠꯇꯦ ꯀꯅꯥꯅ ꯂꯧꯕꯤꯒꯦꯔꯣ ꯑꯩꯈꯣꯏ ꯐꯤꯂꯝ ꯀꯨꯝꯒꯦ ꯍꯥꯏꯔꯒ
ꯑꯩꯅ ꯂꯧꯕꯤꯔꯒꯅ ꯑꯩꯅ ꯐꯖꯅ ꯀꯩꯅꯣ ꯋꯥꯔꯤ ꯁꯦꯝꯃꯒ ꯇꯧꯕꯤꯔꯒꯅꯦ
ꯌꯥꯔ ꯅꯪꯁꯦ ꯃꯨꯚꯤ ꯗꯥꯏꯔꯦꯛꯇꯔ ꯑꯣꯏꯕ꯭ꯔꯣ
ꯗꯥꯏꯔꯦꯛꯇꯔꯃꯛꯇꯤ ꯅꯠꯇꯦ ꯑꯩꯗꯤ ꯄ꯭ꯔꯗ꯭ꯌꯨꯁꯔ ꯑꯣꯏꯅ ꯇꯧꯔꯒꯦ
ꯎꯝ ꯅꯪ ꯄ꯭ꯔꯣꯗ꯭ꯌꯨꯁꯔ ꯑꯣꯏꯔꯕ꯭ꯔꯣ ꯑꯩꯗꯤ ꯈꯪꯗꯦꯅꯦ ꯏꯃꯥꯟꯅꯕꯤ ꯑꯦꯜꯕꯝꯒꯨꯝꯕꯅꯦ ꯍꯟꯗꯛꯀꯥꯟ
ꯑꯥ
ꯔꯣꯡꯃꯩꯒꯤꯀꯣ
ꯑꯥ
ꯀꯨꯝꯕꯅꯦ ꯅꯣꯏꯁꯨ ꯈꯪꯕꯅꯤꯗ
ꯃꯤ ꯈꯔ ꯄꯤꯛꯄꯗꯨꯣꯔꯛ
ꯍꯥꯥ
ꯃꯤ ꯈꯔ ꯄꯤꯛꯀꯗꯧꯔꯕ
ꯃꯃꯥꯏ ꯈꯔ ꯄꯥꯛꯄꯅꯦ ꯑꯦꯟꯗ ꯍꯧꯕꯅꯦ ꯃꯃꯤꯡꯗꯣ
ꯀꯪ ꯀꯪ ꯀꯪ
ꯇ ꯃꯥꯟꯕꯤꯅꯦ
ꯅꯣꯏ ꯈꯨꯟ ꯆꯞ ꯃꯥꯟꯅꯕ꯭ꯔꯣ
ꯃꯥꯟꯅꯗꯦꯗ ꯃꯥꯟꯅꯕꯗꯤ
ꯑ
ꯍꯣꯏ ꯑꯉꯥꯡꯗꯤ ꯑꯗꯨꯝ ꯇꯤꯟꯅꯔꯛꯄꯀꯣ ꯑꯗꯨꯒꯤꯅꯤ ꯇꯦ
ꯑꯗꯨꯅꯄꯤꯤꯗꯤ ꯈꯪꯗꯦꯉꯁ
ꯑ ꯇꯩ ꯐꯥꯏ ꯐꯥꯗꯤꯦ
ꯃꯥꯁꯨ ꯃ ꯄꯥꯟꯖ ꯑꯗꯨ ꯃꯀ ꯂꯥꯛꯄꯅꯤ ꯀꯣ
ꯎꯥ
ꯎꯝ
ꯃꯄꯥꯟ ꯆꯠꯂꯒ ꯍꯜꯂꯛꯄꯁꯤꯗ
ꯎꯝ
ꯎꯝ ꯂꯥꯁ ꯂꯥꯁ ꯋꯤꯛꯇ ꯑꯩꯈꯣꯏ ꯊꯦꯡꯅꯩꯌꯦ
ꯑꯝ
ꯆꯠꯂꯝꯗꯥꯏꯗ ꯃꯥ ꯑꯃꯨꯛꯀ ꯆꯤꯡꯗ ꯀꯥꯈ꯭ꯔꯦꯕ ꯀꯥꯗ꯭ꯔꯤꯉꯩꯗ ꯄꯨꯟꯁꯦꯅ ꯄꯨꯟꯕ ꯍ
ꯑꯥ
ꯊꯦ ꯑꯩꯈꯣꯏꯗꯤ ꯁꯛꯈꯤꯕꯅꯤꯅ ꯎꯄꯥꯏ ꯂꯩꯇꯦ
ꯑꯩ ꯁꯅ ꯀ ꯌꯥꯝ ꯐꯖꯔꯝꯗꯧ ꯃꯥꯜꯂꯦ ꯅꯪꯒꯤ ꯀꯩꯅꯣꯗꯗꯤ
ꯎꯝ ꯑꯗꯨꯗꯤ ꯀꯩꯅꯣ ꯀꯅꯣ ꯅꯪ ꯑꯩꯉꯣꯟꯗ ꯎꯕ꯭ꯔꯣꯅꯦ
ꯀꯩ ꯅꯪꯒꯤ ꯀꯩꯅꯣ ꯍꯥꯞꯄꯤꯗꯨꯗꯤ
ꯑꯦꯁ ꯑꯗꯨꯗꯨꯕꯨ ꯑꯗꯨꯗꯨꯕꯨ ꯐꯖꯩ ꯍꯥꯏꯔꯒ ꯑꯁꯦꯡꯕꯗ ꯐꯖꯩ ꯍꯥꯏꯕ ꯌꯥꯔꯔꯣꯏꯅꯦ ꯑꯁ ꯑꯗꯨꯒꯤ ꯑꯩꯒꯤ ꯃꯥꯏ ꯑꯩꯅ ꯌꯦꯡꯍꯟꯗ꯭ꯔꯤꯗꯣ ꯑꯗꯨꯒꯤ ꯃꯔꯝꯅꯕꯨꯒꯤꯅꯤ ꯈꯪꯕ꯭ꯔꯥ ꯑꯗꯨꯒ ꯑꯩꯒꯤꯀꯣ ꯑꯗꯨꯒꯨꯝꯕꯗꯣ ꯄꯥꯛ ꯀꯩꯅꯣ ꯑꯩꯒꯤ ꯃꯥꯏ ꯀꯩꯀꯥꯗꯣ ꯍꯥꯞꯅꯤꯡꯗꯦ ꯑꯩꯗꯤ ꯑꯩꯗꯤ ꯈꯪꯗꯦ ꯑꯗꯨꯝ